ꯍ ꯍꯂ ꯑ
ꯀꯩꯗꯧꯔꯤꯅꯣ ꯇꯨꯝꯗ꯭ꯔꯤꯕꯣ ꯇꯨꯝꯃ
ꯒꯤ ꯇꯕꯦꯟ ꯃꯒꯣ ꯎꯔꯤꯪ
ꯎ
ꯑ ꯁꯤ ꯄ ꯀꯗꯧ ꯅ ꯊ ꯅꯕꯤꯗ ꯑꯗꯨꯝ ꯒꯦꯅꯗꯤ ꯇꯧꯔꯦ ꯑꯩꯁ ꯑꯪ ꯁꯤ ꯍꯦ ꯆꯅꯥꯗꯦ ꯐꯣꯟꯅꯤ ꯌꯦꯂꯒ ꯐꯅꯤꯒꯂꯒꯅꯤ ꯀꯩꯅꯣ ꯇꯧꯒ ꯇ ꯌꯥ ꯑꯗꯨ
ꯑꯩꯁꯨ ꯁꯤꯗꯤ ꯁꯨꯡ ꯇꯨꯝ ꯇꯨꯝꯃꯤꯅꯤ ꯉꯁꯤ ꯁꯨꯝ ꯇꯨꯝ ꯇꯨꯝꯕ ꯌꯥꯗꯦ ꯍꯥꯏꯕ
ꯨꯝ ꯑꯃ ꯇꯥꯏꯅꯤꯡꯗ ꯍꯦꯟꯗꯣꯛꯄ ꯑ
ꯇꯨꯡ ꯉꯁꯥꯏ ꯑꯩ ꯇꯨꯝꯅꯤꯡꯕ ꯃꯇꯝꯁꯦ ꯅꯥꯏꯟ ꯊꯥꯔꯇꯤ ꯇꯦꯟ ꯊꯥꯔꯇꯤ ꯇꯦꯟ ꯑꯗꯨꯋꯥꯏꯗꯅꯦꯕ ꯑꯩ ꯌꯥꯝ ꯍꯦꯟꯗꯣꯛꯈ꯭ꯔꯦ ꯎꯝ ꯎꯝ